ꯅꯨꯡꯉꯥꯏꯔꯤꯕꯣ
ꯍꯣꯏ ꯅꯪꯗꯤ
ꯑꯩꯁꯨ ꯅꯨꯡꯉꯥꯏꯔꯤꯌꯦ ꯇꯨꯝꯃꯕꯣ
ꯇꯨꯝꯅꯤꯡꯉꯥꯏ ꯇꯧꯔꯤꯌꯦ
ꯅꯜꯂꯤ ꯍꯦ ꯕꯣꯜ ꯌꯦꯡꯉꯣꯏꯗ꯭ꯔꯣ
ꯌꯦꯡꯔꯣꯏ
ꯎ ꯀꯔꯤꯒꯤ ꯕꯣꯜ ꯄꯥꯝꯗꯕ꯭ꯔꯣ ꯅꯣꯏꯗꯤ
ꯑꯁ ꯄꯥꯝꯃꯦ ꯑꯗꯨꯁꯨ ꯊꯕꯛ ꯂꯩꯕꯅꯤꯅ ꯍꯌꯦꯡ
ꯎꯝ ꯀꯔꯤ ꯃꯊꯦꯜ ꯆꯥꯔꯒꯦ
ꯎꯠꯁꯣꯏ ꯆꯔꯦ
ꯎ ꯍꯥꯎꯕꯅꯤꯅ ꯎꯁꯥꯏꯗꯤꯦ
ꯅꯪꯗꯦ
ꯑꯣꯁꯣꯏ ꯑꯩꯈꯣꯏꯗꯤ ꯎꯁꯣꯏ ꯆꯥꯕ ꯐꯪꯗꯦꯍꯦ
ꯑꯗꯨꯗꯤ ꯀꯩꯅꯣ
ꯎꯁꯣꯏꯗꯣ ꯍꯤꯟꯖꯥꯡ ꯑꯣꯏꯅ ꯆꯥꯕ꯭ꯔꯣ
ꯎꯝ
ꯀꯔꯤ ꯀꯔꯤꯒ ꯍꯥꯞꯄꯒ ꯆꯥꯕ ꯑꯗꯨ ꯈꯛꯇꯪ ꯑꯗꯨ ꯈꯛꯇꯪ ꯆꯥꯕ꯭ꯔꯣ
ꯃꯇꯔ ꯒꯥ
ꯑꯣ ꯍꯧꯕꯅꯦ ꯑꯗꯣ ꯃꯇꯥꯔꯒ ꯊꯣꯡꯕꯗꯣ
ꯎꯝ ꯅꯗꯤ
ꯑꯩꯗꯤ ꯉꯁꯤ ꯉꯥ ꯑꯣꯏꯅ ꯆꯥꯏ
ꯍꯧꯏꯋꯦꯅꯥ
ꯑꯥ ꯉꯁꯤ ꯈꯛꯇꯪꯅꯤꯗ ꯆꯥꯗꯕ ꯀꯨꯏꯔꯦꯅ ꯉꯁꯤ ꯈꯇꯪ ꯆꯥꯕ ꯏꯟꯖꯥꯡ ꯍꯥꯎ ꯑꯍꯥꯎꯕ ꯆꯥꯗꯕ ꯀꯨꯏꯔꯦꯅ
ꯎꯝ ꯑꯆꯥꯆꯥ
ꯀꯥꯏ ꯀꯥꯏ ꯆꯠꯀꯦ ꯉꯁꯤꯕꯨ ꯌꯨꯝ ꯂꯩꯕ꯭ꯔꯣ
ꯉꯁꯤ ꯑꯣꯠꯠꯄꯤꯁ ꯆꯠꯂꯦ
ꯎꯝ
ꯎꯝ ꯑꯍꯟ
ꯀꯅꯥ ꯀꯅꯥ ꯂꯩꯒꯦ ꯅꯪꯗ ꯅꯊꯟꯗꯔꯑꯣ
ꯑꯩꯒꯤ ꯑꯣꯖꯥ ꯑꯃꯒ ꯂꯩꯌꯦ
ꯎꯝ ꯌꯥꯝ ꯐꯩ ꯌꯥꯝ ꯐꯩ
ꯎꯝ ꯅꯪꯗꯦ
ꯑꯩꯁꯨ ꯑꯩꯗꯤ ꯏꯊꯟꯇ ꯂꯩꯌꯦꯦ
ꯑꯣ ꯕꯣꯜ ꯌꯦꯡꯅꯤ ꯍꯥꯏꯗꯦ ꯅꯪꯕꯨꯣ
ꯑꯥꯎ ꯌꯦꯡꯒꯅꯤ ꯏꯊꯟꯇ ꯌꯦꯡꯗꯣꯏꯅꯤꯅꯦ
ꯑꯣ
ꯏꯊꯟꯇ ꯐꯣꯟꯗ ꯌꯦꯡꯗꯣꯏ ꯐꯣꯟꯗ ꯌꯦꯡꯗꯣꯏꯅꯦ
ꯑꯣ ꯆꯠꯁꯦ ꯉꯁꯤꯗꯤ ꯀꯩꯀꯩ ꯊꯕꯛ ꯇꯧꯕ꯭ꯔꯥ
ꯀꯩꯀꯩ ꯊꯕꯛ ꯇꯧꯕ꯭ꯔꯣ
ꯊꯕꯛ ꯇꯧꯗꯦꯗ ꯆꯨꯝꯅ ꯁꯨꯝ ꯂꯩꯕꯅꯤꯗ ꯑꯩꯈꯣꯏꯗꯤ
ꯌꯥꯝ ꯐꯩ ꯌꯥꯝ ꯐꯩ
ꯎꯝ ꯐꯠꯃꯟ ꯐꯠꯃꯟꯗꯅ ꯑꯃꯨꯛ ꯌꯥꯗ꯭ꯔꯦꯅꯦ
ꯈꯣꯟꯖꯦꯜꯁꯦ ꯌꯥꯝ ꯇꯨꯝꯅꯤꯡꯉꯕ ꯃꯥꯜꯂꯦꯕꯣ
ꯑꯁ ꯌꯥꯝ ꯇꯨꯝ ꯅꯤꯡ ꯗꯦꯗ
ꯈꯖꯤꯛꯇꯪ ꯇꯨꯝꯅꯤꯡꯕ꯭ꯔꯣ ꯑꯗꯨꯗꯤ
ꯎꯝ ꯇꯨꯝꯗꯤ ꯇꯨꯝꯅꯤꯡꯔꯛꯈ꯭ꯔꯦ
ꯇꯨꯝꯕ ꯃꯇꯝ ꯑꯣꯏꯔꯕꯅꯤꯅ ꯍꯨꯝ
ꯎꯝ
ꯍꯣꯜ ꯗꯦ ꯌꯨꯝꯗ ꯑꯗꯨꯝ ꯂꯩꯕ꯭ꯔꯣ
ꯑꯥ ꯌꯨꯝꯗ ꯂꯩꯌꯦ ꯆꯠꯊꯣꯛꯇꯦ ꯉꯁꯤꯗꯤ ꯂꯩꯌꯦ
ꯎꯝ ꯀꯣꯂꯦꯖ ꯀꯥꯕ꯭ꯔꯥ ꯅꯪꯕꯣ
ꯂꯣꯏꯔꯦꯗꯥ ꯊꯥꯏꯅ ꯑꯦꯁ ꯍꯤꯍꯤ
ꯎꯝ
ꯀꯥꯗꯔꯦ
ꯊꯥꯏꯅꯒꯤ ꯍꯥꯏꯗꯤ ꯇꯨꯊꯥꯎꯖꯟ ꯀꯌꯥꯗꯅꯣ
ꯇꯣꯏꯟꯇꯤ ꯇꯨ ꯇ꯭ꯋꯦꯟꯇꯤ ꯊ꯭ꯔꯤꯔꯥ ꯇ꯭ꯋꯦꯟꯇꯤ ꯇꯨꯔꯥ ꯀꯥꯎꯈꯔꯦꯗ ꯑꯩ ꯇ꯭ꯋꯦꯟꯇꯤ ꯇꯨ ꯑꯣꯏꯔꯝꯅꯤ
ꯑꯦꯝꯃ꯭ꯌꯨꯗ ꯀꯥꯕ
ꯑꯍꯥ ꯅꯠꯇꯦ ꯀꯥꯏꯅꯣꯗ ꯏꯝꯐꯥꯜ ꯀꯣꯂꯦꯖ ꯇ
ꯎꯝ
ꯈꯪꯕ꯭ꯔꯣ
ꯍꯣꯏꯅꯦ ꯈꯪꯇꯗꯗꯤ ꯀꯩꯅꯣ
ꯑꯩꯗꯤ ꯈꯪꯉꯝꯃꯣꯏꯗ꯭ꯔꯅ
ꯑꯦ ꯂꯣꯏ ꯈꯪꯉꯤꯗ
ꯎꯝ ꯌꯥꯝ ꯈꯪꯉꯝꯃꯤꯖꯥꯠꯅꯤꯅꯦ ꯑꯗꯨꯗꯤ
ꯎꯝ
ꯈꯪꯒꯟꯗꯕ ꯂꯩꯕ ꯑꯗꯨꯒꯤꯅꯤ
ꯈꯪꯗꯕ ꯃꯤ ꯂꯩꯕ
ꯈꯪꯉꯤꯗ ꯈꯪꯉꯟꯗ
ꯅꯆꯤꯟ ꯅꯥꯎ ꯀꯌꯥꯅꯣ
ꯑꯈꯣꯏ ꯏꯆꯤꯟꯅꯥꯎꯁꯦ ꯃꯔꯤꯅꯦ
ꯑꯣ ꯅꯪꯅ ꯈ꯭ꯋꯥꯏꯒꯤ ꯑꯍꯟ
ꯑꯩꯅ ꯈ꯭ꯋꯥꯏꯗꯒꯤ ꯂꯥꯁ
ꯑꯣ ꯆꯍꯤ ꯀꯌꯥ ꯁꯨꯔꯒꯦ ꯅꯪꯕꯣ
ꯑꯩꯔꯣ ꯀꯌꯥ ꯁꯨꯔꯝꯗꯧ ꯃꯥꯟꯒꯦ ꯅꯪ ꯈꯟꯕꯗ
ꯎꯝ ꯇꯨ ꯊꯥꯎꯖꯟ ꯇ꯭ꯋꯦꯟꯇꯨ ꯇ꯭ꯋꯦꯟꯇꯤ ꯊ꯭ꯔꯤꯗ ꯂꯣꯏꯔꯗꯤ ꯇ꯭ꯋꯦꯟꯇꯤ ꯐꯥꯏꯚ ꯇ꯭ꯋꯦꯟꯇꯤ ꯁꯤꯛꯁ ꯀꯨꯝꯕ ꯑꯣꯏꯔꯝꯅꯤ
ꯎꯝ ꯆꯨꯝꯒꯦ ꯆꯨꯝꯒꯦ ꯇꯧꯔꯦ
ꯍꯩꯁ
ꯌꯥꯝ ꯌꯥꯝ ꯌꯥꯝ ꯍꯩꯅ ꯌꯥꯝ ꯍꯩꯅ ꯍꯥꯏꯔꯛꯑꯦꯕ
ꯍꯣꯏ ꯍꯣꯏ ꯑꯍꯥ ꯅꯪꯕꯨ ꯀꯣꯏꯅꯕ ꯂꯩꯇ꯭ꯔꯣ
ꯍꯥꯥ
ꯀꯣꯏꯅꯕ ꯂꯩꯇ꯭ꯔꯣ
ꯀꯣꯏꯅꯕꯁꯦ ꯑꯩ ꯀꯟꯅ ꯊꯤꯔꯤꯅꯦ ꯍꯟꯗꯛꯁꯦ
ꯑꯣ ꯑꯣ ꯑꯩꯗꯤ ꯊꯥꯔꯇꯤ ꯄ꯭ꯂꯁ ꯑꯣꯏꯔꯦ
ꯑꯥ
ꯆꯠꯁꯥ
ꯑꯩꯈꯣꯏ ꯏꯌꯥꯝꯕꯒꯤ ꯕꯦꯠꯆ ꯑꯣꯏꯔꯝꯃꯅꯤ ꯑꯗꯨꯗꯤ
ꯎꯝ
ꯎꯝ
ꯑꯩꯅ ꯇ꯭ꯋꯦꯟꯇꯤ ꯅꯥꯏꯟꯇꯤꯟꯗ ꯑꯪ ꯂꯣꯏꯕ
ꯑꯥ ꯑꯥ
ꯎꯝ
ꯑꯗꯨꯗꯤ ꯑꯩꯈꯣꯏ ꯀꯣꯂꯦꯖ ꯀꯥꯕ ꯍꯧꯕ ꯃꯇꯝꯅꯤꯅꯦ
ꯏꯁꯣꯔꯅ ꯆꯥꯟꯕꯤꯗꯨꯅ ꯊꯕꯛ ꯃꯆꯥꯁꯨ ꯇꯧꯈ꯭ꯔꯦ
ꯑꯣ ꯌꯥꯝ ꯐꯩ ꯌꯥꯝ ꯐꯩ ꯊꯕꯛ ꯇꯧꯕ ꯐꯪꯕꯁꯦ ꯂꯥꯏꯕꯛ ꯌꯥꯝ ꯐꯩꯅꯦ ꯀꯔꯤ ꯊꯕꯛ ꯇꯧꯒꯦ
ꯕꯦꯡꯇꯥꯥ ꯇꯧꯕꯅꯤꯗ
ꯑꯣ ꯌꯥꯝ ꯐꯩ
ꯎꯝ
ꯎꯝ ꯄꯨꯡ ꯀꯌꯥ ꯀꯌꯥꯗ ꯍꯧꯒꯠꯅꯒꯦ ꯅꯣꯏꯗꯤ
ꯇꯔꯨꯛ ꯃꯈꯥꯏ ꯇꯔꯦꯠ ꯑꯗꯨꯋꯥꯏꯗ ꯍꯧꯒꯠꯂꯦꯗ
ꯑꯗꯨꯒ ꯕ꯭ꯔꯦꯛꯐꯥꯁꯁꯤ ꯁꯦꯝꯃꯅꯤ
ꯎꯝ ꯑꯥ
ꯄꯨꯡ ꯃꯥꯄꯜꯗ ꯍꯧꯕ ꯃꯥꯄꯟ ꯃꯈꯥꯏ ꯑꯗꯨꯋꯥꯏꯗ
ꯂꯣꯏꯕꯅ ꯄꯨꯡ
ꯃꯉꯥ ꯇꯔꯨꯛ ꯂꯣꯏꯁꯤꯜꯂꯦ
ꯎꯝ ꯌꯥꯏꯌꯦ
ꯎꯝ
ꯅꯣꯡ ꯆꯨꯗ꯭ꯔꯣ ꯅꯣꯏꯔꯣꯝꯗ ꯉꯁꯥꯏꯗꯣ
ꯉꯁꯥꯏꯗꯣ ꯈꯔ ꯆꯨꯔꯝꯃꯦ
ꯎꯝ
ꯅꯣꯏꯗꯤ
ꯑꯩꯈꯣꯏꯔꯣꯝꯗꯁꯨ ꯉꯁꯥꯏꯗꯣ ꯈꯔ ꯆꯨꯏꯌꯦ ꯌꯥꯝꯅꯗꯤ ꯆꯨꯗꯦꯗ
ꯎꯝ ꯑꯣ
ꯅꯨꯡꯁꯥ ꯌꯥꯝ ꯁꯥꯏꯅꯦ ꯍꯟꯗꯛꯁꯦ
ꯎꯝ ꯅꯊꯟꯇ ꯂꯩꯌꯦꯕ ꯅꯪ
ꯑ ꯍꯧꯖꯤꯛꯇꯤ ꯏꯊꯟꯇ ꯂꯩꯌꯦ
ꯑꯣ ꯚꯔꯥꯗ ꯂꯩꯕ꯭ꯔꯥ ꯀꯃꯥꯏꯅ ꯇꯧꯕ
ꯌꯨꯝꯗ ꯂꯩꯌꯦꯗ
ꯎꯝ
ꯑꯇꯩꯗꯤ ꯇꯨꯝꯅꯥꯈ꯭ꯔꯦꯗ ꯑꯩ ꯏꯊꯟꯇ ꯂꯩꯕꯒꯤꯅ
ꯅꯨꯡꯉꯥꯏꯔꯦꯅꯦ ꯌꯨꯝꯗ ꯂꯩꯕꯅ
ꯁꯥꯏꯅ ꯇꯨꯝ ꯈꯔ ꯑꯃꯨꯛ ꯍꯧꯒꯠꯂꯛꯑꯅꯤ ꯉꯥꯏꯍꯥꯛ ꯂꯩꯔꯗꯤ
ꯎꯝ
ꯌꯥꯝ ꯅꯨꯡꯉꯥꯏꯔꯦꯅꯦ ꯑꯩ ꯌꯨꯝꯗ ꯂꯩꯕꯁꯦ
ꯅꯨꯡꯉꯥꯏꯔꯤꯔꯥ ꯅꯨꯡꯉꯥꯏꯇ꯭ꯔꯤꯔꯥ ꯈꯪꯗ꯭ꯔꯦꯗ ꯌꯨꯝꯅꯤꯅ ꯅꯨꯡꯗꯤ ꯅꯨꯡꯉꯥꯏꯌꯦꯅꯦ
ꯑ ꯑꯩꯁꯨ ꯌꯨꯝꯗ ꯂꯩꯅꯤꯡꯕꯅ ꯂꯣꯏꯔꯦ
ꯌꯨꯝꯗ ꯂꯩꯃꯜꯂꯁꯨ ꯑꯃꯨꯛ ꯅꯨꯡꯉꯥꯏꯇꯦꯗ ꯈꯔ ꯈꯔ ꯆꯠꯊꯣꯛꯄꯅꯗꯤ ꯅꯨꯡꯉꯥꯏ
ꯎꯝ ꯀꯩꯒꯤꯔꯣ ꯌꯨꯝꯗ ꯂꯩꯕ ꯅꯨꯉꯥꯏꯇꯦ ꯍꯥꯏꯕꯁꯦ
ꯑ ꯅꯨꯉꯥꯏꯇꯦ ꯍꯥꯏꯕꯗꯤ ꯁꯨꯝ ꯌꯨꯝꯗ ꯁꯨꯝ ꯂꯩꯕꯗꯣ ꯂꯩꯃꯜꯂꯗꯤ ꯅꯨꯉꯥꯏꯇꯦ ꯍꯥꯏꯕꯅꯤꯗ
ꯎꯝ ꯆ ꯁꯥ
ꯌꯨꯝꯃꯨꯛ ꯂꯩꯕ ꯅꯨꯉꯥꯏꯕꯗꯤ ꯂꯩꯇ꯭ꯔꯤꯗ ꯑꯗꯨꯕꯨꯗꯤ
ꯃꯥꯅꯦ ꯃꯥꯅꯦ
ꯕꯣꯜ ꯉꯁꯤꯒꯤ ꯕꯣꯜꯗꯣ ꯄꯨꯡ ꯕꯣꯔꯣ ꯃꯈꯥꯏꯗ ꯅꯠꯇ꯭ꯔꯣ
ꯍꯣꯏ ꯃꯥꯅꯦ
ꯑꯁ ꯑꯗꯨ
ꯑꯗꯨꯒꯤ ꯑꯃꯨꯛ ꯇꯨꯝꯊꯠ ꯈ꯭ꯔꯗꯤ ꯍꯧꯒꯠꯄ ꯇꯜꯂꯅꯦꯅ ꯁꯨꯝ ꯇꯨꯝꯗꯕꯤꯗ ꯉꯥꯏꯔ ꯂꯩꯔꯕ ꯑꯩꯗꯤ
ꯎꯝ
ꯉꯥꯏꯕ ꯉꯝꯃꯔꯣꯏ ꯑꯩꯗꯤ ꯇꯨꯝꯔꯅꯤ
ꯇꯨꯝꯊꯔꯗꯤ ꯑꯃꯨꯛ ꯍꯧꯒꯠꯄ ꯇꯟꯕ
ꯎꯝ
ꯇꯨꯝꯅꯤꯡꯗ꯭ꯔꯣ
ꯍꯥꯥ
ꯇꯨꯝꯅꯤꯡꯗ꯭ꯔꯣ
ꯍꯧꯖꯤꯛꯇꯤ ꯇꯨꯝꯅꯤꯡꯗ꯭ꯔꯤꯗ
ꯎꯝ ꯑꯁ ꯑꯩꯆꯤ ꯇꯨꯝꯅꯤꯡꯕꯅ ꯂꯣꯢꯔꯦ
ꯎꯝ ꯇꯨꯝꯅꯤꯡ ꯉꯝꯃꯅꯤ ꯈꯣꯟꯖꯦꯟꯗꯣ ꯌꯥꯗꯔꯦ
ꯎꯝ ꯇꯨꯌꯦꯞ ꯊꯥꯔꯇꯤꯗꯤ ꯕꯣꯜ ꯌꯦꯡꯂꯗꯤ ꯄꯨꯡ ꯑꯃ ꯃꯈꯥꯏ
ꯑꯥ ꯑꯗꯨꯗ ꯑꯃꯨꯛ ꯑꯥ
ꯑꯗꯨꯏꯗꯤ ꯄꯨꯡ ꯑꯅꯤꯗ ꯍꯥꯏꯕ ꯇꯥꯔꯦꯅꯦ
ꯎꯝ
ꯄꯨꯡ ꯑꯅꯤꯗ ꯇꯨꯝꯃꯅꯦ